ꯇꯤꯞꯂꯒ ꯂꯩꯌꯦ ꯉꯁꯤ ꯅꯪꯗꯤ
ꯑꯩꯗꯤ ꯐꯝꯃꯒ ꯂꯩꯌꯦꯦ
ꯑꯣ ꯊꯕꯛ ꯆꯠꯇ꯭ꯔꯕ꯭ꯔꯣ
ꯃꯪ ꯆꯠꯇ
ꯑ ꯑꯣ ꯄꯔꯤꯇꯥꯕꯨꯕꯒꯔꯣ
ꯎꯝ ꯁꯨꯇꯤ ꯁꯨꯇꯤ ꯂꯧꯕꯒꯤ ꯍꯞꯇꯥ ꯈꯨꯗꯤꯡꯒꯤ ꯁꯨꯇꯤ ꯑꯃ ꯑꯃ ꯂꯧꯕ ꯌꯥꯏꯦ ꯍꯥꯏꯌꯦꯦ ꯑꯗꯨꯒꯤ
ꯑꯣ ꯌꯥꯝ ꯅꯨꯡꯉꯥꯏꯅ
ꯈꯗ꯭ꯔꯦ
ꯑ
ꯀꯩ ꯍꯤꯟꯖꯥꯡ ꯆꯥꯔꯒꯦ ꯑꯌꯨꯛꯇꯤ
ꯑꯁ ꯉꯔꯥꯡꯒꯤ ꯎꯁꯣꯏꯒ ꯃꯩꯔꯦꯟꯗꯣ ꯑꯗꯨ ꯆꯥꯏ ꯐꯣꯡꯗ꯭ꯔꯦ ꯑꯗꯨ ꯉꯔꯥꯡꯒꯤꯗ ꯑꯗꯨꯝ
ꯑꯣꯏ ꯀꯏꯅ
ꯎꯝ ꯃꯣꯏ ꯍꯤꯟꯁꯥꯡ ꯆꯥꯗꯦ
ꯑꯣ
ꯏꯕꯥꯅꯤ ꯉꯥꯛꯛꯇ ꯍꯤꯟꯖꯥꯡ ꯆꯥꯕꯅꯦ ꯃꯣꯏꯗꯤ ꯁꯤꯡꯖꯨꯒ ꯌꯦꯟꯁꯥꯒ ꯁꯤꯡꯖꯨ ꯌꯦꯟꯁꯥꯗꯣ ꯑꯗꯨ ꯆꯥꯔꯗꯤ ꯌꯥꯔꯦ ꯍꯥꯏ ꯑꯦꯟꯖꯥꯡ ꯅ ꯏꯕꯥ ꯅꯤ ꯆꯥꯕ
ꯑ ꯅꯣꯡ ꯆꯨꯕ꯭ꯔꯣ ꯉꯁꯤꯅꯤ
ꯑꯁ ꯅꯣꯡ ꯆꯨꯗꯦ ꯅꯣꯡ ꯃꯝꯃ꯭ꯔꯒ ꯂꯩꯌꯦꯦ ꯉꯥꯛꯇꯪ ꯅꯨꯡꯁꯥ ꯊꯣꯛꯄ ꯌꯥꯝꯗꯤ ꯑꯌꯨꯛꯇꯤ ꯌꯥꯝ ꯁꯥꯏ ꯍꯧꯖꯤꯛꯇꯤ ꯁꯥꯔꯦ ꯑꯗꯨ ꯈꯔ ꯅꯨꯡꯉꯥꯏ ꯅꯣꯏꯗꯤ
ꯉꯁꯤ ꯅꯨꯡꯁꯥꯕꯨꯗꯤ ꯊꯣꯛꯇꯦ ꯅꯣꯡ ꯃꯃꯤꯃꯦ ꯑꯗꯨ ꯑꯣꯏꯔꯁꯨ ꯁꯥꯕꯨꯗꯤ ꯁꯥꯏ ꯎꯝ ꯁꯥꯕꯗꯤ ꯍꯟꯊꯗꯦ
ꯑꯣ ꯐꯣꯔꯇꯤꯗ ꯂꯩꯕ꯭ꯔꯣ ꯍꯧꯖꯤꯛꯐꯥꯎ ꯊꯥꯔꯇꯤꯗ ꯂꯩꯕ꯭ꯔꯣ
ꯈꯪꯗꯦ ꯀꯌꯥ ꯑꯣꯏꯕ꯭ꯔꯥ
ꯑꯣ
ꯀꯨꯟꯊ꯭ꯔꯥꯒꯨꯝꯕꯨ ꯑꯗꯨꯋꯥꯏꯗ ꯂꯩꯗꯧ ꯃꯥꯜꯂꯤꯕꯣ
ꯑꯣ ꯑꯣ
ꯀꯨꯟꯊ꯭ꯔꯥꯒ ꯃꯔꯤ ꯂꯩ
ꯑꯣ ꯑꯩꯈꯣꯏꯗꯤ ꯀꯌꯥ ꯂꯩꯕ꯭ꯔꯥ ꯈꯪꯗꯦ ꯌꯦꯡꯕꯤꯗꯦ ꯉꯔꯥꯡꯗꯤ ꯕꯣꯜ ꯌꯦꯡꯗ꯭ꯔꯣ ꯑꯍꯨꯝꯃꯛ ꯃꯦꯠꯆ ꯑꯍꯨꯝ
ꯑꯩ ꯌꯦꯡꯗꯤꯍꯦ ꯃꯣꯏ ꯑꯍꯥꯟꯕꯗꯣ ꯌꯦꯡꯉꯒ ꯇꯣꯛꯑꯦ
ꯑ
ꯁꯥꯕꯒꯤ ꯇꯨꯝꯅꯤꯡꯕ ꯍꯧꯔꯦ ꯑꯗꯨꯒꯤ ꯊꯣꯡ ꯃꯅꯥꯛꯇ ꯂꯥꯛꯑꯒ ꯇꯨꯝꯃꯦ ꯑꯗꯨꯒꯤ ꯇꯨꯝꯈ꯭ꯔꯦ
ꯑꯣ ꯑꯩꯁꯨꯅ ꯃꯦꯠꯆ ꯑꯃ ꯐꯥꯎ ꯌꯦꯡꯕ ꯂꯣꯏꯕ ꯉꯝꯗ꯭ꯔꯦ ꯃꯇꯝ ꯂꯣꯏꯔꯝꯗꯥꯏꯗ ꯑꯗꯨꯝ ꯇꯨꯝꯊꯣꯛꯈ꯭ꯔꯦ
ꯑꯣ ꯅꯣꯏꯃ ꯌꯦꯡꯗꯦ
ꯂꯣꯏ ꯃꯥꯒꯤ ꯌꯦꯡꯗ꯭ꯔꯦ ꯍꯣꯏ ꯑꯩꯅ ꯌꯦꯡꯂꯡꯒ ꯑꯗꯨꯝ ꯇꯨꯝꯊꯣꯛꯈ꯭ꯔꯦ ꯑꯁ ꯇꯨꯝꯅꯤꯡꯃꯕꯤꯌꯦ
ꯑꯁ ꯌꯥꯝ ꯅꯨꯡꯁꯤꯕꯅꯦ ꯃꯣꯏꯗꯣ ꯐꯖꯅ ꯀꯥꯞꯄꯅꯦ ꯃꯤꯏ
ꯑ ꯎꯑꯦ ꯖꯄꯥꯟ ꯈꯣꯏꯗꯣꯏ ꯐꯖꯅ ꯀꯞꯂꯒ ꯂꯩꯔꯦ
ꯏꯃꯥꯟꯅꯕꯤ ꯏꯃꯥꯟꯅꯕꯤꯗ ꯑꯩ ꯀꯞꯄꯦ ꯍꯥꯏꯔꯒ ꯃꯄꯤ ꯇꯥꯔꯒ ꯐꯣꯇꯣꯒ ꯊꯥꯗꯛꯄꯤꯔꯨ ꯁꯣꯁ
ꯐꯠ ꯐꯠ ꯊꯠ ꯐꯠ
ꯃꯥꯁꯨ ꯑ ꯉꯗ ꯐꯕ ꯈꯨꯠꯇ ꯃꯣꯏꯗꯣ ꯃꯥꯗꯣ ꯃꯥꯁꯨ ꯃꯣꯏꯔꯣꯝꯗ ꯀꯩꯅꯣꯝ ꯇꯧꯋꯦꯕꯀꯣ ꯑꯗꯨꯒꯤ
ꯍ ꯍ
ꯌꯥꯝ ꯅꯣꯛꯅꯤꯡꯕꯅꯦ ꯃꯥꯏꯁꯤꯗꯤ ꯍꯣꯏ ꯌꯥꯝ ꯅꯣꯛꯅꯤꯡ ꯖꯤꯕ ꯀꯅꯝ ꯀꯩꯅꯣꯝ ꯃꯤꯅꯤ ꯑꯃꯕꯨ ꯌꯧꯗ꯭ꯔꯤꯕ ꯃꯣꯏ ꯀꯩꯅꯣꯝ ꯇꯧ ꯑꯃꯨꯛ ꯇꯧꯕ ꯑꯅꯤꯔꯛ ꯆꯟꯕꯗꯣ ꯑꯗꯨ ꯑꯣꯏ ꯑꯩꯗꯒꯤ ꯀꯩꯅꯣꯝ ꯑ ꯀꯩꯅꯣꯝ ꯂꯣꯏꯔꯝꯗꯥꯏꯗ ꯑꯃꯨꯛ ꯍꯥꯞꯄꯦꯗꯅ
ꯑ ꯑꯗꯨ
ꯃꯤꯅꯤꯠ ꯃꯤꯅꯤꯠ ꯇꯔꯨꯛ ꯍꯥꯞꯄꯅꯦ ꯃꯀꯣ
ꯑꯥ
ꯃꯤꯅꯤꯠ ꯃꯉꯥ ꯑꯗꯨꯋꯥꯏꯗ ꯆꯟꯕꯅꯦꯕꯀꯣ ꯍꯧꯖꯤꯛ ꯃꯤꯅꯤꯠ ꯑꯃꯇꯪꯁꯨ ꯐꯒꯦꯔꯥ ꯐꯉꯣꯏꯔꯥ ꯇꯧꯔꯤꯕꯅꯤꯕ ꯑꯗꯨ ꯄꯣꯛꯕꯒꯤꯁ ꯌꯥꯝ ꯅꯨꯡꯁꯤꯕꯅꯦ ꯃꯣꯏꯗꯣ
ꯍꯣꯏ
ꯃꯣꯏꯗ ꯄꯦꯅꯥꯜꯇꯤ ꯀꯥꯎꯒꯦꯔꯥ ꯈꯜꯂꯤꯅꯦꯕ ꯀꯦꯅꯦꯜꯇꯤ ꯀꯥꯎꯗꯕꯤꯗ ꯂꯣꯏ ꯇꯗꯥꯥꯎ ꯐꯥꯔꯦ
ꯑꯣ ꯉꯝꯗꯕ ꯑꯩꯈꯣꯏꯒꯤ ꯀꯤꯄꯔꯗꯤ
ꯆꯪꯅꯤꯦꯔ ꯍꯥꯏꯒ ꯆꯪꯗꯦꯅꯦ
ꯃꯈꯣꯡꯅ ꯃꯥꯜꯂꯦ ꯃꯥ ꯈꯤꯇꯪ ꯁꯣꯛꯂꯒ ꯆꯠꯄ ꯎꯅꯦ
ꯑꯣ
ꯑꯩꯁꯨ ꯆꯪꯒꯗ꯭ꯔꯥ ꯈꯟꯕ ꯆꯪꯗꯕ ꯑꯗꯨꯒꯤꯗꯃꯛ ꯉꯥꯏꯕꯅꯦꯕ ꯑꯗꯨꯒꯤ ꯃꯣꯏꯒꯤ ꯑꯃ ꯃꯅꯤꯡꯗ ꯖ ꯑꯥꯔ ꯊꯥꯕꯗꯨ꯭ꯔꯥ ꯑꯗꯨꯗꯤ ꯐꯖꯩꯅꯦ ꯑꯗꯨꯗꯤ ꯅ ꯎꯝ ꯑꯗꯨꯅ ꯅꯩꯅꯦ ꯑꯗꯨꯒ ꯉꯝꯗꯕ ꯑꯩꯈꯣꯏꯒꯤ ꯀꯤꯄꯥꯔꯁꯨ ꯐꯖꯩꯅꯦ
ꯍꯣꯏ ꯑꯗꯨ ꯅꯨ ꯉꯒꯦꯗ
ꯎꯝ
ꯃꯉꯅꯒ ꯂꯦꯄꯒ ꯂꯩ
ꯎꯝ
ꯏ ꯏ ꯃꯥꯥꯟꯅꯦꯕꯣ ꯑꯗꯨꯗꯤ
ꯏ ꯃꯥꯟꯗꯅꯕ
ꯎꯝ
ꯉꯝꯕ ꯈꯣꯏꯒꯤ ꯄꯥꯔꯗꯤ ꯀ꯭ꯔꯤꯁꯅ ꯈꯔ ꯐꯖꯗꯦ ꯌꯦꯡꯅꯀꯥꯟꯗ ꯅꯞ ꯅꯞ
ꯩꯅꯝ ꯍ ꯍꯣ ꯃꯣꯏꯔꯣꯝꯗ ꯂꯥꯛꯑꯗꯤ ꯃꯌꯥꯝ ꯆꯟꯕꯤꯒꯅꯦꯕ ꯑꯗꯨꯣ ꯃꯣꯏꯔꯣꯝꯗ ꯄꯥꯡꯂꯥꯛꯇ꯭ꯔꯦꯕ ꯃꯣꯏ ꯇꯤꯝꯗꯣ ꯈꯔ ꯁꯣꯍꯜꯂꯦꯕ
ꯉꯝꯗꯕ ꯈꯣꯏ ꯃꯤꯠ ꯈꯔ ꯐꯖꯗꯕꯒꯤꯀꯣ ꯈ꯭ꯔꯤꯁꯥꯁ ꯆꯥꯅꯤꯡꯉꯥꯏ ꯍꯣꯠꯅꯗꯦꯕ ꯑꯗꯨꯒꯤꯅꯦ ꯃꯣꯏ ꯆꯟꯕ ꯍꯩꯕ ꯃꯤ ꯂꯩꯔꯗꯤ ꯀꯤꯞꯄꯔꯕꯨꯗꯤ ꯏꯂꯥꯏ ꯂꯥꯏꯅ ꯑꯗꯨꯝ ꯆꯟꯒꯅꯤꯗ ꯆꯟꯕ ꯃꯤ ꯍꯩꯕ ꯂꯩꯗꯕꯒꯤꯅꯤꯗ
ꯑꯣ ꯃꯣꯏ ꯆꯍꯤ ꯈꯨꯗꯤꯡꯒꯤ ꯉꯝꯗꯕꯤꯗ ꯑꯃꯨꯛ ꯍꯜꯂꯤꯗ ꯑꯗꯨꯃꯥꯏꯅ ꯇꯧꯕ ꯐꯥꯔꯁ ꯔꯥꯎꯟꯗ ꯑꯃꯨꯛ ꯉꯝꯗꯕꯤꯗ ꯑꯥꯎꯠ ꯇꯧꯔ ꯂꯩꯔꯦ ꯑꯗꯨꯝ ꯇꯧꯗꯥꯏꯅꯦ
ꯍꯣꯏ ꯑꯗꯨꯕꯨ ꯐꯖꯩ ꯑꯐꯥꯎꯕ ꯑꯐꯥꯎꯕꯒ ꯁꯥꯟꯅꯔꯒ
ꯍꯣꯏꯗ ꯃꯣꯏ ꯃꯣꯏ ꯉꯁꯤ ꯉꯔꯥꯡ ꯉꯝꯕ ꯀꯩꯅꯣꯝꯗꯣ ꯑ ꯃꯣꯏ ꯄꯣꯛꯑꯗꯤ ꯐꯖꯗ꯭ꯔꯔꯤꯅꯤꯅ
ꯎꯝ ꯊꯥꯏꯅꯒꯤ ꯂꯧꯔꯛꯄ ꯈꯣꯏꯅꯤꯅꯀꯣ ꯃꯥꯏꯊꯤ ꯀꯤꯔꯅꯤ ꯍꯦꯟꯅ
ꯍꯣꯏ ꯃꯣꯏ ꯃꯇꯝ ꯂꯣꯏꯔꯦ ꯍꯥꯏꯂ ꯍꯥꯏꯅꯔꯗꯨꯅꯦꯕ
ꯎꯝ
ꯉꯁꯤꯁꯨ ꯌꯦꯡꯗꯣꯏꯔꯣ
ꯉꯁꯤꯗꯤ ꯈꯪꯗꯦꯅꯦ ꯀꯅꯥ ꯐꯖꯕ ꯂꯩꯕ꯭ꯔꯣ ꯐꯖꯕ ꯂꯩꯒꯗ꯭ꯔꯣ
ꯉꯁꯤꯁꯦ ꯀꯅꯥ ꯀꯅꯥ ꯂꯩꯕ꯭ꯔꯥ ꯑꯉꯥꯡꯉꯥꯡ ꯀꯣ ꯌꯦꯡꯒꯦ
ꯑꯥ
ꯎꯝ ꯁꯤꯒꯦ ꯉꯁꯤꯒꯤ ꯊꯥꯒꯠꯇꯦꯅꯦ
ꯇꯣ
ꯀꯃꯤꯡ ꯑꯞ ꯇꯨ ꯗꯦꯗꯤ ꯏꯕ ꯎꯝ ꯁꯤꯅꯤꯁꯤꯅꯤ ꯉꯁꯤ ꯐꯗꯤꯤ ꯑꯣꯏꯠꯇ
ꯍꯣꯔꯦꯟ ꯊꯥꯒꯠꯛꯀꯅꯤꯗ ꯁꯣꯏꯗꯅ
ꯍꯣꯔꯦꯟ ꯊꯂ ꯇꯧꯃꯜꯂꯦ
ꯎꯝ
ꯑꯗꯨꯝ ꯂꯩꯔꯦ ꯍꯧꯖꯤꯛꯇꯤ
ꯑꯗꯨꯝ ꯂꯩꯁꯋꯥꯏ ꯉꯝꯗꯕꯒꯤ ꯑꯗꯨꯝ ꯍꯤꯞꯂꯒ ꯂꯩ
ꯑꯣ
ꯋꯥꯕꯒꯤ ꯏꯟꯀ꯭ꯔꯤꯁ ꯇꯧꯗꯦ ꯑꯗꯨ ꯑꯣꯏꯔꯁꯨ ꯋꯥꯕꯒꯤ ꯍꯤꯞꯂꯒ ꯂꯩꯔ ꯍꯦꯟꯟꯙꯔꯒ ꯅꯨꯡꯁꯤꯠ ꯊꯥꯔꯒ ꯂꯩꯌꯦ ꯌꯨꯝꯗꯗꯤ ꯄꯥꯎ ꯐꯥꯎꯅꯕ꯭ꯔꯣ
ꯑꯩ ꯐꯥꯎꯅꯥ ꯗꯦ
ꯑꯣ ꯑꯩꯁꯨ ꯐꯥꯎꯅꯗꯦ ꯃꯣꯏ ꯉꯔꯥꯡ ꯂꯧ ꯆꯠꯄꯒꯤ ꯄꯣꯊꯥꯕ꯭ꯔꯥ ꯄꯣꯊꯥꯗꯕ꯭ꯔꯥꯁꯨ ꯈꯪꯗꯦ ꯃꯤꯒꯤ ꯂꯑꯣ ꯆꯠꯂꯒ ꯂꯩꯕ
ꯎꯝ ꯐꯥꯎꯅꯥꯗꯕ ꯑꯁꯨꯣ
ꯑꯣ ꯉꯔꯥꯡ ꯏꯄꯨꯗꯤ ꯃꯤꯁ ꯀꯣꯜ ꯂꯩꯔꯝꯃꯦ ꯀꯣꯜ ꯕꯦꯛ ꯇꯧꯗ꯭ꯔꯦ ꯊꯦꯡꯃꯟꯗꯒꯤ
ꯑꯩꯉꯣꯟꯗ ꯇꯧꯔꯛꯑꯦ
ꯀꯔꯤ ꯀꯔꯤ ꯍꯥꯏꯕ꯭ꯔꯣ
ꯀꯩꯗꯧꯕ꯭ꯔꯣ ꯍꯥꯏꯌꯦ ꯀꯁꯨ ꯍꯥꯏꯔꯤꯗ ꯑꯗꯨꯝ ꯇꯧꯋꯦ ꯍꯣꯂꯦ ꯆꯪ ꯆꯥꯔꯔꯕꯣ ꯆꯗ꯭ꯔꯤ ꯅꯣꯏꯗꯤ ꯆꯥꯔꯕꯣ ꯆꯥꯔꯦ ꯍꯥꯏꯔ ꯑꯗꯨꯃꯥꯏꯅ ꯀꯩꯅꯣ ꯍꯥꯏꯅꯔ ꯐꯔꯦ ꯐꯔꯦ ꯃꯪ ꯐꯥꯔꯣ ꯍꯥꯏꯔꯒ ꯅꯕꯣꯛꯀꯁꯨ ꯋꯥꯔꯤ ꯁꯥꯒꯦꯔꯥ ꯇꯧꯔꯛꯑꯦ ꯑꯗꯨꯗꯒꯤ ꯍꯣꯏ ꯍꯣꯏ ꯍꯥꯏꯥꯏꯕ ꯑꯗꯒꯤ ꯆꯜꯂꯒ ꯎꯝ ꯀꯃꯥꯏ ꯀꯃꯥꯏ ꯇꯧꯔꯤꯒꯦ ꯃꯥ ꯁꯥꯒꯠꯄꯗꯣ ꯅꯨꯡꯁꯥ ꯁꯥꯔꯗꯤ ꯈꯔ ꯁꯥꯒꯠꯂꯦ ꯑ ꯅꯨꯡꯁꯥ ꯁꯔꯗꯤ ꯁꯥꯏꯌꯦ ꯑꯗꯣ ꯑꯌꯨꯛꯀ ꯅꯨꯡꯊꯤꯜ ꯅꯨꯡꯊꯤꯟꯗꯗꯤ ꯀꯩꯏꯝꯇ ꯇꯧꯗꯦ
ꯑꯣ ꯑꯣ ꯑꯣ
ꯑꯌꯨꯛꯀ ꯅꯨꯡꯗꯥꯡꯗꯤ ꯀꯩꯝꯇ ꯇꯧꯗꯦ ꯑꯗꯣ ꯅꯨꯡꯊꯤꯤꯟꯗꯗꯤ ꯁꯥꯏꯌꯦ ꯍꯥꯏꯌꯦꯦ ꯅꯨꯡꯁꯥ ꯁꯥꯔꯗꯤꯥ ꯅꯨꯡꯉꯥꯏ ꯅꯨꯡꯉꯥꯏ ꯀ ꯃꯜꯛꯣ ꯍꯥꯏꯦꯕ ꯃ ꯍꯣꯏꯔꯅꯨꯡ ꯆꯥ ꯆꯥꯗꯤ ꯈꯋꯥꯥꯏꯍꯦ
ꯑꯣ
ꯎꯝ
ꯃꯥꯗꯤ ꯏꯪꯕ ꯃꯐꯝꯗ ꯂꯩꯒꯗꯕꯅꯤꯅꯦ ꯑꯗꯨꯏꯗꯤ
ꯍꯣꯏꯣꯏ ꯑꯩ ꯑꯗꯨꯃꯥꯏꯅ ꯍꯥꯏꯕ ꯑꯗꯨꯒꯤ ꯏꯪꯅꯤꯡꯉꯥꯏ ꯊꯥꯔꯒ ꯇꯨꯝꯃꯒ ꯂꯩꯈ꯭ꯔꯕꯅꯦ ꯍꯥꯏ ꯅꯒꯤ ꯂꯧ ꯆꯥꯕ ꯈꯣꯏ ꯂꯣꯏ ꯍꯜꯂꯛꯈ꯭ꯔꯕꯣ ꯍꯣꯏ ꯍꯜꯂꯛꯈ꯭ꯔꯦ ꯂꯧ ꯀꯣꯏꯕꯒꯤ ꯀꯩꯅꯣꯝꯗꯁꯨ ꯄꯨꯔꯛꯈ꯭ꯔꯦ ꯌꯨꯝꯗ ꯑꯃꯨꯛ ꯄꯨꯔꯛꯈ꯭ꯔꯦ ꯂꯣꯏꯅꯃꯛ ꯂꯣꯏ ꯔꯤ ꯍꯥꯏ ꯑꯣ ꯐꯥꯔꯦ ꯐꯥꯔꯦ ꯎꯝ ꯈꯪꯗꯦ
ꯒꯥꯔꯤ ꯆꯥꯝꯕ ꯔꯦꯁꯄꯣꯟ ꯂꯧꯔꯝꯃꯨꯅꯤꯗ ꯑꯩꯁꯨ ꯄꯥꯎ ꯐꯥꯎꯅꯕꯤꯗ꯭ꯔꯦ ꯇꯣꯏꯅ ꯇꯧꯕꯗꯣ ꯅꯨꯡꯉꯥꯏꯇꯕ ꯑꯗꯨꯒꯤ
ꯎꯝ ꯉꯔꯥꯡ ꯑꯩ ꯐꯣꯟ ꯇꯧꯋꯦ ꯀꯩꯅꯣꯝ ꯇꯧ ꯅꯣ ꯀꯩꯅꯣ ꯅꯣꯏ ꯅꯤꯔꯃꯜ ꯌꯥ ꯑꯗꯨꯕ ꯃꯜꯦ ꯑꯩꯣ ꯈꯪꯉ ꯈꯪꯗꯦ ꯑꯗꯨꯒꯤ ꯑꯃꯨꯛ ꯇꯣꯛꯑꯦ ꯑꯅꯤꯃꯛꯇ ꯇꯧꯋꯦ ꯆꯠꯇꯦ ꯑꯗꯨꯒꯤ ꯑꯩꯁꯨ ꯑꯃꯨꯛ ꯆꯥꯡ ꯌꯦꯟꯁꯥꯡ ꯊꯣꯡꯕ ꯍꯧꯔꯦ ꯑꯗꯨꯒꯤ ꯑꯃꯧ ꯇꯧꯗ꯭ꯔꯦ ꯑꯗꯨ ꯀꯩꯅꯣꯗꯝꯗꯝꯦꯛꯁꯄ ꯑꯗꯨ
ꯑꯣ ꯑꯣ ꯑꯣ ꯐꯣꯟ ꯇꯧꯔꯁꯨ ꯊꯨꯅ ꯑꯗꯨꯝ ꯄꯥꯏꯕꯒꯤ ꯋꯥꯔꯤꯁꯤꯕꯨꯁꯨ ꯐꯪꯗ꯭ꯔꯦ ꯑꯗꯨ ꯑꯩꯁꯨ ꯇꯣꯛꯈ꯭ꯔꯦ
ꯎꯝ
ꯃꯥꯅ ꯒꯥꯔꯤ ꯊꯧꯔꯒ ꯂꯧ ꯈꯣꯏꯕꯗꯣ ꯅꯩꯔꯦꯅꯦ
ꯎ ꯍ ꯍ
ꯑꯩꯅ ꯂꯧ ꯂꯤꯡꯕ ꯍꯧꯔꯕ꯭ꯔꯣ ꯑꯌꯨꯛꯇ ꯐꯣꯟ ꯇꯧꯕꯅꯦꯕ ꯅꯪ ꯇꯨꯔꯦꯟ ꯆꯠꯅꯤꯡꯉꯥꯏꯔ ꯂꯧ ꯁꯨꯅꯤꯉꯥꯏꯔ ꯂꯧ ꯑꯗꯨꯝ ꯊꯥꯅꯤꯡꯉꯥꯏꯔ ꯍꯥꯏꯔꯒ ꯑꯩꯗꯤ ꯂꯧ ꯈꯣꯏꯅꯤꯡꯉꯥꯏ ꯂꯥꯛꯄꯅꯦ ꯍꯥꯏꯕ
ꯍ‌ꯦ
ꯇꯧꯅꯤꯡꯉꯥꯏ ꯂꯥꯛꯄ ꯅꯠꯇꯦ ꯂꯧ ꯈꯣꯏꯅꯤꯡꯉꯥꯏꯅꯤ ꯍꯥꯏꯕ ꯑꯁꯦꯡꯕ ꯈꯣꯏꯔꯒ ꯂꯩꯔꯝꯃꯤꯅꯦ
ꯍꯣꯏ ꯅꯍꯥꯁꯨꯣ ꯍꯣꯏꯌꯨ ꯃꯥꯜꯂꯦꯃ ꯅꯍꯥꯟ ꯅꯪ ꯍꯧꯗ꯭ꯔꯦ ꯍꯥꯏꯕꯗꯣ
ꯑꯥ ꯑꯥ ꯑꯥ ꯅꯍꯥꯟꯁꯦ ꯑꯗꯨꯝ ꯈꯣꯏꯏ ꯃꯥꯜꯂꯦ ꯑꯁ ꯅꯩꯔꯦꯅꯦ
ꯑꯗ ꯑꯣ ꯆ ꯑꯗꯅꯦꯀ ꯍꯣꯏꯀꯣ ꯎꯝ ꯑꯗꯣꯛ ꯈꯤꯇꯪ ꯈꯤꯇꯪ ꯄꯥꯡꯉꯛꯄꯅꯤꯅ ꯐꯔꯦꯗ
ꯎꯝ ꯎꯝ ꯍꯣꯏ ꯂꯣꯔꯁꯨ ꯌꯥꯝ ꯍꯔꯥꯎꯕꯅꯦꯍꯦ ꯈꯤꯇꯪ ꯄꯥꯡꯕꯤꯕꯤ ꯑꯩꯣꯏꯗꯤ ꯄꯥꯡꯕ ꯉꯝꯗ꯭ꯔꯦ
ꯄꯥꯈꯪ ꯑꯅꯤꯁꯨ ꯂꯩꯇ꯭ꯔꯦꯗꯣ ꯑꯗꯨꯒꯤ ꯄꯥꯈꯪ ꯑꯅꯤꯗꯨ ꯐꯥꯎꯅꯕ꯭ꯔꯣ
ꯐꯥꯎꯅꯗꯦ ꯍꯟꯗꯛ ꯑꯛ ꯐꯥꯎ ꯐꯥꯎꯅꯗꯦ ꯇꯨꯃꯤꯟꯅ ꯂꯩ ꯃꯁꯥ
ꯉꯔꯥꯡꯗꯣ ꯅꯪꯗ ꯋꯥꯔꯤ ꯇꯧꯋꯦ ꯑꯗꯨꯒꯤ ꯅꯪ ꯅꯪ ꯉꯔꯥꯡ ꯑꯩ ꯅꯉꯣꯟꯗ ꯍꯥꯏꯗꯅ
ꯀꯔꯤ ꯋꯥꯔꯤꯔꯤꯔꯣ
ꯀꯌꯥꯃꯨꯛ ꯌꯥꯎꯔꯒꯦ ꯌꯦꯡꯉꯣ ꯍꯥꯏꯕꯗꯣ
ꯑꯣ ꯑꯣ
ꯑꯗꯨ ꯍꯥꯏꯕꯤꯌꯦ ꯑꯗꯨꯒꯤ ꯃꯥꯗꯨ ꯇꯧꯗꯧ ꯃꯥꯜꯂꯦ ꯑꯗꯨꯒꯤ ꯌꯦꯡꯉꯣ ꯑꯣ ꯍꯥꯏꯕ ꯑꯗꯨꯗꯒꯤ ꯃꯥ ꯀꯩꯅꯣ ꯑꯃ ꯑꯃꯨꯛ ꯏꯁꯇꯤꯀꯔ ꯑꯃ ꯊꯥꯔꯛꯄꯒꯩ ꯃꯁꯦ ꯁꯦꯔꯥꯟ ꯇꯨꯔꯥꯟ ꯇꯧꯜ ꯂꯩꯅꯦꯦ ꯑꯗꯨꯒꯤ ꯍ ꯍꯣ ꯃꯥ ꯎ ꯀꯩꯅꯣꯝ ꯂꯩꯗꯨꯅ ꯃꯥꯅꯦ ꯑꯗꯨꯗꯣ ꯃꯦꯖꯤꯛꯁꯦ ꯆꯪꯉꯜꯂꯛꯑꯦ ꯑꯗꯨꯗꯒꯤ ꯍ ꯃꯥꯏ ꯀꯨ ꯁꯤꯅꯤ ꯐꯗ꯭ꯔꯣꯅꯦ ꯑꯗꯨꯃꯥꯏꯗ ꯑ ꯄꯤꯔꯛꯄꯅꯤ ꯐꯗ꯭ꯔꯣꯅꯦ ꯍꯥꯏꯕ ꯑꯩꯅ ꯑꯗꯨꯒꯤ ꯃꯥꯃꯗꯣ ꯂꯣꯛꯄꯒꯤ ꯀꯩꯅꯣꯝ ꯑꯃꯃꯨꯛ ꯊꯥꯔꯛꯑꯦ ꯑꯗꯨꯒꯤ ꯑꯩꯁꯨ ꯋꯥ ꯉꯥꯡꯗ꯭ꯔꯦ ꯃꯥꯏ ꯂꯩꯁꯥꯕꯤꯒꯤꯁꯨ ꯄꯤꯔꯛꯄꯅꯦꯕ ꯃꯥ ꯇꯜꯂꯁꯨ ꯃꯤ ꯑꯃ ꯑꯅꯤꯇꯪ ꯇꯧꯔꯁꯨ ꯅꯨꯃꯤꯠ ꯑꯃꯗ ꯃꯔꯤ ꯑꯅꯤ ꯑꯍꯨꯝ ꯃꯔꯤ ꯌꯥꯏꯕꯀꯣ ꯃꯤꯃ ꯇꯥꯕꯦ
ꯃꯥꯒꯤ ꯂꯩꯁꯥꯕꯤꯗꯣ ꯂꯣꯟꯕ ꯍꯩꯇꯦ ꯍꯥꯏꯅꯦ